ꯍꯜꯂꯣ
ꯎꯝ
ꯀꯩꯗꯧꯔꯝꯃꯤꯅꯣ
ꯁꯨꯝ ꯄꯣꯊꯥꯔꯝꯃꯤꯅꯦ ꯑꯩ ꯅꯨꯃꯤꯗꯥꯡ ꯋꯥꯏꯔꯝ ꯑꯁꯤꯒꯤ ꯀꯩꯅꯣꯗ ꯑꯩꯈꯣꯏꯒꯤ ꯈꯤꯇꯪ ꯈꯣꯡꯀꯥꯞ ꯈꯔ ꯆꯠꯊꯣꯛꯎꯔꯦ ꯊꯕꯛ ꯀꯩꯅꯣ ꯑꯃ ꯊꯤꯟꯕ ꯄꯣꯠ ꯆꯩ ꯑꯃ ꯊꯤꯟꯕ ꯑꯣꯏꯅ ꯑꯗ‌ꯣ ꯍꯜꯂꯛꯑꯒ ꯁꯨꯝ ꯄꯣꯊꯥꯔꯝꯃꯤꯅ‌ꯦ
ꯑꯩꯁꯨ ꯗꯨꯀꯥꯟꯒꯤ ꯃꯪꯒꯟ ꯄꯤꯔꯛꯑꯣꯅ ꯉꯔꯥꯡꯗꯩ ꯍꯥꯏꯔꯛꯄꯅꯦ ꯗꯣ ꯁꯥꯕ ꯉꯝꯗꯗꯅꯅꯦ ꯍꯧꯖꯤꯛ ꯌꯥꯝ ꯀꯟꯅ ꯁꯥꯔꯤ ꯗꯔꯖꯟ ꯃꯉꯥꯃꯨꯛ ꯄꯤꯔꯛꯑꯣ ꯍꯥꯏꯕꯅꯦꯕ ꯑꯗꯨꯒꯤ ꯃꯪꯀꯟ ꯇꯣꯠꯄ ꯂꯣꯏꯔꯒ ꯍꯥꯟꯕ ꯍꯧꯗ ꯉꯥꯏꯔꯤ
ꯎꯝ ꯃꯁꯤꯡ ꯀꯌꯥ ꯍꯥꯟꯗꯣꯏꯅꯣ
ꯗꯔꯖꯟ ꯃꯉꯥ ꯇꯔꯥꯅꯤꯊꯣꯏ ꯃꯉꯥꯗꯤ ꯍꯨꯝꯐꯨ ꯄꯤꯁ ꯍꯨꯨꯝꯐꯨꯅꯤ ꯍꯥꯟꯗꯣꯏꯁꯦ
ꯑꯥ ꯑꯥ ꯃꯪꯒꯟꯂꯣ ꯀꯩꯅꯣ
ꯑꯥ ꯃꯪꯒꯟ ꯑꯇꯥꯎꯕ
ꯃꯪꯒꯜꯗꯣ ꯃꯉꯟ ꯉꯥꯛꯇꯥꯔꯥ ꯑꯇꯣꯞꯄ ꯃꯤꯛꯁ ꯑꯣꯏꯕ ꯄꯣꯠ ꯌꯥꯎꯕ꯭ꯔꯥꯕ
ꯌꯥꯎꯗꯦ ꯃꯪꯒꯜꯁꯤꯗꯅꯦ ꯑꯩꯈꯣꯏꯅꯅꯦ ꯑ ꯃꯣꯔꯣꯛ ꯃꯀꯨꯞ ꯀꯥ ꯆꯥꯏꯁꯤꯜꯂꯅꯤ ꯑꯗꯩ ꯀꯂꯥ ꯅꯤꯃꯛ ꯈꯔ ꯍꯥꯞꯆꯤꯜꯂꯅꯤ ꯊꯨꯝ ꯈꯔꯥ ꯆꯥꯏꯁꯤꯜꯂꯅꯤ ꯑꯗꯨꯃꯥꯏꯅ ꯇꯧꯔꯒ ꯂꯨꯄꯥ ꯇꯔꯥ ꯇꯔꯥꯒꯤ ꯆꯥꯡꯗ ꯑꯩꯈꯣꯏꯅ ꯁꯦꯝꯕ ꯑꯗꯨꯒ ꯑ ꯄꯦꯛ ꯑꯣꯏꯅ ꯗꯔꯖꯟ ꯑꯃꯃꯝ ꯑꯃꯃꯝ ꯁꯥꯕ ꯑꯗꯨꯃꯥꯏꯅ ꯇꯧꯔꯒ ꯗꯖꯟ ꯃꯉꯥ ꯁꯥꯗꯣꯏꯅꯦꯕꯀꯣ ꯑꯗꯨꯒꯤ ꯑꯩ ꯌꯥꯝ ꯀꯟꯅ ꯍꯥꯜꯂꯤ ꯍꯧꯖꯤꯛ ꯇꯥꯏꯗꯧꯕ ꯋꯥꯠꯂꯤ ꯍꯥꯟꯕꯁꯨ ꯂꯣꯏꯗ꯭ꯔꯤ ꯊꯕꯛꯁꯦ ꯑꯗꯨꯝ ꯆꯤꯜꯂꯦ ꯌꯥꯗ꯭ꯔꯦ ꯏꯕꯨꯡꯉꯣ ꯁꯤꯒꯤ ꯕꯦꯀꯔꯤꯒꯤ ꯊꯕꯛ ꯍꯥꯏꯔꯦꯗꯅ
ꯉꯁꯤꯗꯤ ꯁꯥꯖꯦꯜ ꯆꯣꯡꯕꯩ ꯃꯇꯝꯒ ꯂꯩꯔꯝꯃꯔꯣꯏꯅꯦ
ꯂꯩꯇ꯭ꯔꯦ ꯑꯗꯨꯅꯦ ꯑꯩ ꯍꯣꯔꯦꯟ ꯊꯦꯡꯂꯞꯅ ꯆꯣꯡꯕ ꯉꯝꯒꯗ꯭ꯔꯥ ꯈꯪꯗꯦ ꯇꯧꯔꯤꯁꯦ ꯉꯔꯥꯡꯁꯨ ꯗꯨꯝ ꯑ ꯂꯩꯉꯣꯏ ꯀꯩꯀꯥ ꯍꯣꯟꯕꯗꯨ ꯍꯨꯃꯥꯡ ꯇꯥꯕꯗꯨꯅ ꯑꯗꯨꯝ ꯁꯛꯅꯔꯒ ꯑꯗꯨꯝ ꯁꯥꯖꯦꯜ ꯇꯧꯗ꯭ꯔꯕꯅꯤ ꯑꯗꯨꯁꯨ ꯁꯥꯖꯦꯜ ꯃꯈꯜ ꯑꯃꯅꯤꯀꯣꯅ ꯈꯜꯂꯒ ꯉꯝꯗꯦꯗ ꯊꯕꯛꯁꯤꯅ ꯌꯥꯗꯦꯗꯥ ꯍꯦꯛꯇꯥ
ꯎꯝ ꯍꯧꯖꯤꯛ ꯍꯥꯜꯂꯤꯗ ꯃꯁꯤꯡ ꯀꯌꯥ ꯁꯨꯔꯒꯦ
ꯃꯁꯤꯡꯗꯤ ꯑꯩ ꯊꯤꯗ꯭ꯔꯦ ꯍꯥꯟꯕ ꯑꯃꯃꯝ ꯁꯨꯝ ꯊꯤꯂꯩꯕꯗꯨꯗꯤ ꯉꯝꯃꯣꯏꯗꯧꯕ ꯍꯣꯔꯦꯟ ꯂꯣꯏꯔꯒ ꯑꯗꯨꯝ ꯀꯣꯝꯄꯥꯛ ꯑꯆꯧꯕ ꯑꯝꯅꯦꯕ ꯇꯣꯠꯂꯤꯁꯦ ꯈꯔ ꯆꯥꯎꯔꯥꯛꯄ ꯀꯣꯝꯄꯥꯛꯇꯨꯃ ꯆꯣꯠꯄ ꯃꯇꯝꯗ ꯗꯔꯖꯟ ꯇꯔꯨꯛꯀ ꯈꯔ ꯍꯦꯟꯅ ꯊꯣꯛꯄ ꯌꯥꯎꯔꯤꯕꯀꯣ
ꯃꯥꯒꯤ ꯑꯗꯨ ꯍꯥꯞꯄꯒꯤ ꯃꯪꯒꯟꯒꯤ ꯆꯥꯡꯗꯨꯗꯤ ꯀꯩꯅꯣ ꯇꯧꯕ꯭ꯔꯥ ꯑꯩꯈꯣꯏꯒꯤ ꯑ ꯆꯥꯃꯁꯀꯨꯝꯕꯄ ꯑꯩꯈꯣꯏ ꯀꯣꯠꯅꯕ ꯀꯧꯇꯥ ꯑꯃ ꯄꯥꯇ꯭ꯔ ꯑꯃꯗ ꯍꯥꯞꯄꯒ ꯇꯧꯕ꯭ꯔꯥ ꯀꯃꯥꯏꯅ ꯇꯧꯕꯤ ꯃꯥꯒꯤ ꯑꯣꯟꯕꯒꯤ ꯆꯥꯡꯗꯤ ꯋꯦꯠ ꯆ ꯌꯥꯝꯃꯤ ꯌꯥꯝꯗꯕꯗ
ꯑꯍꯥꯟꯕ ꯍꯩꯇ꯭ꯔꯤꯉꯩꯗꯗꯤ ꯑꯩꯈꯣꯏꯁꯨ ꯆꯥꯃꯁ ꯑꯆꯧꯕ ꯑꯃ ꯇꯧꯔꯒꯀꯣ ꯆꯥꯃꯁ ꯃꯌꯥꯝꯗ ꯍ ꯆꯥꯎꯕꯅ ꯇꯧꯔꯒꯅꯦ ꯑꯗꯨꯃꯥꯏꯅ ꯃꯥꯒꯤ ꯆꯥꯡꯗꯣ ꯍꯥꯞꯄꯝꯃꯤꯕꯀꯣ ꯑꯃꯒ ꯑꯃꯒ ꯍꯦꯟꯖꯤꯟ ꯍꯦꯟꯖꯤꯟ ꯇꯧꯗꯅꯕ ꯍꯥꯏꯅ ꯑꯗꯣ ꯍꯧꯖꯤꯛꯇꯤ ꯁꯨꯝ ꯇꯧꯔꯕꯅꯤꯅ ꯈꯨꯠꯅ ꯆꯥꯡ ꯑꯗꯨꯝ ꯄꯨꯕ ꯉꯝꯃꯦ ꯍꯣꯏ ꯂꯥꯏꯃꯛꯇꯤ ꯅꯠꯇꯕꯅꯤꯅ ꯑꯃꯃꯝ ꯑꯅꯤꯅꯤ ꯈꯦꯠꯅꯕꯕꯨꯗꯤ ꯌꯥꯎꯔꯝꯒꯅꯤ ꯑꯗꯨ ꯇꯁꯨ ꯍꯧꯖꯤꯛꯇꯤ ꯑꯗꯨꯝ ꯆꯥꯡ ꯄꯨꯕ ꯉꯝꯃꯝꯃꯤꯅꯅꯦ ꯈꯨꯠ ꯑꯗꯨꯝ ꯍꯥꯡ
ꯑꯗꯨꯕꯨꯗꯤ ꯁꯨꯝ ꯇꯣꯏꯅ ꯇꯧꯔꯛꯑꯕꯅꯤꯅ ꯑꯗꯨꯝ ꯌꯦꯡꯕꯗꯝ ꯈꯪꯉꯝꯃꯅꯤ ꯁꯤꯃ ꯍꯦꯜꯂꯤ ꯍꯦꯟꯗꯦ ꯆꯥꯡ ꯃꯥꯟꯅꯔꯦꯁꯨ ꯑꯗꯨꯝ ꯈꯪꯉꯝꯃꯅꯤ ꯌꯥꯝ ꯂꯥꯏꯅ ꯑꯗꯨꯕꯨꯗꯤ
ꯍꯥꯟꯈꯤꯕꯗꯗꯤ ꯑꯗꯨꯝ ꯈꯤꯇꯪ ꯍꯦꯟꯖꯤꯟ ꯍꯦꯟꯖꯤꯟ ꯇꯧꯔꯁꯤꯅ ꯍꯣꯔꯦꯟ ꯇꯥꯏꯕꯗ ꯑꯗꯨꯝ ꯑꯩꯈꯣꯏꯅ ꯌꯥꯝ ꯈꯔ ꯍꯦꯜꯂꯝꯃꯒꯁꯨ ꯌꯥꯝꯃꯝꯃꯒꯁꯨ ꯑꯗꯨꯝ ꯂꯧꯊꯣꯛꯄ ꯌꯥꯏꯑꯕꯀꯣ ꯇꯥꯏꯗ꯭ꯔꯤꯕꯅꯤꯅ ꯑꯗꯨ ꯇꯥꯏꯔꯝꯗꯥꯏꯗꯅ ꯑꯩꯈꯣꯏꯅ ꯑꯗꯨꯝ ꯑꯃꯨꯛ ꯁꯦꯝꯕ ꯑꯦ ꯁꯤꯗꯤ ꯈꯔ ꯍꯦꯜꯂꯤꯍꯦ ꯈꯔ ꯂꯧꯊꯣꯛꯄ ꯌꯥꯔꯤꯍꯦ ꯑꯗꯣ ꯑꯩꯈꯣꯏꯅ ꯆꯥꯡꯗꯣ ꯈꯪꯉꯦꯕ ꯁꯨꯝ ꯇꯣꯏꯅ ꯇꯧꯔꯛꯄꯅꯤꯅ ꯑꯗꯨꯒꯤꯅꯤꯅ ꯉꯁꯤ ꯅꯨꯡꯗꯥꯡꯁꯦ ꯑꯩꯈꯣꯏꯗꯤ ꯆꯥꯛ ꯊꯣꯡꯉꯔꯣꯏ ꯉꯁꯤꯗꯤ ꯈꯦꯆ꯭ꯔꯤ ꯑꯣꯏꯅ ꯆꯥꯅꯔꯁꯦꯅꯅꯦ ꯑꯩꯈꯣꯏ ꯆꯥꯛꯈꯨꯝ ꯃꯌꯥꯝꯅ ꯄꯨꯟꯁꯤꯟꯅꯔꯒ ꯈꯦꯆꯤ ꯊꯣꯡꯗꯣꯏꯅꯤ ꯑꯩꯈꯣꯏ ꯏꯇꯩꯃꯅ ꯉꯁꯥꯏ ꯅꯨꯡꯗꯤꯟꯗꯣ ꯀꯩꯕ ꯎꯁꯣꯏꯗꯣ ꯑꯆꯧꯕ ꯑꯃ ꯂꯩꯔꯨꯔꯦ ꯇꯁꯔꯅ ꯈꯦꯇꯤ ꯍꯥꯏ ꯑꯗꯨ ꯇꯧꯔꯒ ꯉꯁꯥꯏꯗ ꯁꯣꯏꯒ ꯇꯤꯡꯅ ꯊꯝꯈ꯭ꯔꯦ ꯑꯗꯒꯤ ꯃꯪꯒꯜꯗ ꯇꯤꯡꯅ ꯊꯝꯈ꯭ꯔꯦ ꯈꯨꯖꯤꯛ
ꯑꯗꯨꯛ ꯀꯩꯅꯣ ꯀꯩ ꯀꯩꯅꯣ ꯈꯦꯁꯤ ꯇꯧ ꯇꯥꯔꯗꯤ ꯑ ꯎꯁꯣꯏ ꯎꯇꯤꯗꯣ ꯑꯃ ꯇꯧꯔꯦ ꯑꯗꯨꯒ ꯑꯇꯩ ꯀꯩꯀꯩ ꯍꯥꯞꯀꯦ ꯌꯥꯎꯗꯣꯏꯅꯣ ꯃꯊꯦꯜ ꯌꯥꯎꯔꯣꯏꯗꯕ꯭ꯔꯥ
ꯑꯇꯩ ꯃꯊꯦꯜꯗꯤ ꯑꯩ ꯈꯪꯗꯦ ꯉꯁꯥꯏ ꯎꯁꯣꯏꯗꯤ ꯁꯣꯏꯈ꯭ꯔꯦ ꯑꯩ ꯈꯪꯉꯦ ꯑꯗꯨꯒ ꯊꯣꯡꯕꯁꯦ ꯑꯩꯈꯣꯏ ꯆꯦꯗ ꯗꯨꯀꯥꯟ ꯊꯣꯛꯈꯤꯑꯦꯕꯀꯣ ꯃꯥ ꯗꯨꯀꯥꯟ ꯐꯝꯃꯦꯕ ꯁꯣꯔꯣꯛꯇ ꯑꯗꯨ ꯃꯥ ꯊꯣꯛꯈꯤꯕꯗ ꯃꯥ ꯍꯟꯖꯤꯜꯂꯛꯑꯒ ꯃꯥ ꯊꯣꯡꯕ ꯌꯥꯝ ꯍꯩꯌꯦꯕ ꯈꯪꯕ꯭ꯔꯥ꯫ ꯃꯥ ꯍꯟꯖꯤꯜꯂꯛꯑꯒ ꯊꯣꯡꯅꯤꯅ꯫ ꯃꯌꯥꯝ ꯃꯔꯣꯏ ꯃꯄꯥꯡ ꯀꯔꯤ ꯀꯔꯥ ꯂꯣꯏ ꯁꯦꯝꯃꯤ ꯑꯩ ꯑꯉꯥꯡ ꯅꯨꯄꯤ ꯃꯆꯥ ꯑꯃꯒ ꯑꯩꯈꯣꯏ꯫ ꯑꯩꯈꯣꯏ ꯏꯃꯧ ꯅꯨꯨꯄꯤꯁꯤꯡ ꯃꯃꯌꯥꯝ ꯄꯨꯟꯁꯤꯟꯅꯕ꯫ ꯁꯦꯝꯃꯤ꯫ ꯊꯦꯡꯗꯣꯏꫪ ꯉꯪꯗꯣꯏꯔꯗꯤ ꯈꯪꯗꯦ ꯑꯩꯗꯤ ꯆꯥꯛ ꯇꯤ ꯉꯟꯇ ꯂꯥꯝꯖꯤꯜꯂꯛꯑꯦ ꯉꯁꯤ꯫
ꯎꯝ꯫ ꯑꯃꯥ ꯈꯤꯇꯪꯗꯤ ꯊꯦꯡꯉꯅꯤ ꯅꯣꯏ ꯊꯕꯛ ꯏꯪꯈꯥꯡ ꯂꯣꯏꯅꯔꯛꯑꯒ ꯇꯧꯗꯣꯏꯅꯤꯅ꯫
ꯑꯧ ꯊꯦꯡꯗꯧꯗꯤ ꯃꯥꯜꯂꯦ ꯏꯆꯦꯁꯨ ꯆꯪꯉꯛꯇ꯭ꯔꯤꯕ ꯗꯨꯀꯥꯟꯗ ꯃꯤ ꯃꯇꯝ ꯌꯧ꯫ ꯅꯠꯇ꯭ꯔꯒꯗꯤ ꯂꯣꯟꯖꯤꯟꯕꯁꯨ ꯅꯨꯡꯉꯥꯏꯄꯣꯟꯇꯦꯗꯣ꯫ ꯑꯗꯨꯗꯤ ꯃꯥꯅꯦ ꯃꯤ ꯉꯥꯏꯕ ꯇꯜꯂꯦ ꯊꯤꯔꯨ꯫
ꯏꯆꯦꯒꯤ ꯗꯨꯀꯥꯟꯗꯣ ꯀꯩ ꯑꯣꯏꯅꯤ ꯌꯣꯜꯂꯤꯅꯣ꯫
ꯑꯩꯈꯣꯏ ꯆꯦꯡꯒꯤꯁꯦ ꯃꯣꯏ ꯖꯦꯔꯣꯛꯁ ꯀꯩꯀꯥ ꯇꯧꯕ ꯑꯗꯒꯤ ꯂꯦꯃꯤꯅꯦꯁꯟ ꯇꯧꯕ꯫ ꯀꯕꯤ꯫ ꯑ ꯀꯃꯥꯏꯅ ꯍꯥꯏꯗꯣꯏꯅꯣ ꯑꯗꯒꯤ ꯑꯃ꯫ ꯃꯃꯤꯡꯗꯨ ꯑꯩ ꯀꯥꯎꯒ꯭ꯔꯦꯗ꯫ ꯑꯗꯨ ꯑꯗꯨꯃꯥꯏꯅ ꯁꯦꯝꯕ ꯍꯥꯏꯇꯥꯔꯦ꯫
ꯑꯣ ꯏꯁꯇꯦꯁꯟꯅꯔꯤꯒ ꯄꯨꯂꯞ ꯁꯝꯅꯔꯤꯔꯣ꯫
ꯏꯁꯇꯦꯁꯟꯅꯔꯤꯗꯤ ꯌꯥꯎꯗ꯭ꯔꯤꯌꯦ ꯃꯥꯏꯗꯣ꯫ ꯖꯦꯔꯣꯛꯁꯇꯪ ꯇꯧꯔꯝꯕꯗꯒꯤ ꯗꯨꯀꯥꯟ ꯑꯣꯏꯅ ꯍꯥ꯫ ꯆꯤꯟꯕꯅꯦꯕ ꯍꯥꯏꯥꯛ ꯑꯣꯑꯣ ꯑꯩꯅ ꯍꯥꯏꯒꯗ ꯇꯧꯔꯤꯁꯦ ꯑꯃꯅꯤ ꯅꯤꯡꯁꯤꯡꯪꯉꯦ ꯁ꯭ꯄꯥꯏꯔꯦꯜ ꯄꯥꯏꯅꯤꯡꯉꯅ ꯑꯩꯈꯣꯏꯒꯤ ꯈꯨꯗꯝꯪꯒꯤ
ꯈꯪꯉꯦ ꯈꯪꯉꯦ ꯑꯩꯈꯣꯏ ꯕꯣꯏꯗ ꯃꯍꯣꯨꯟ ꯃ ꯃꯍꯨꯠ ꯇꯧꯔꯒ ꯔꯥꯎꯟꯨꯠꯄꯗꯣ
ꯍꯣꯏ ꯍꯣꯏ ꯍꯣꯏ ꯕꯣꯏꯗꯒ ꯇꯧꯔꯦ ꯁꯦꯝꯕꯗꯣ ꯑꯗꯨꯒꯨꯝꯕꯒꯗꯣ ꯇꯧꯅꯦꯕ ꯑ ꯃꯥꯒꯤ ꯊꯕꯛꯛꯇꯨꯁꯤꯖꯕꯅꯦꯕ ꯑꯗꯒꯤ ꯑꯩꯈꯣꯏꯒꯤ ꯕꯦꯀꯔꯤꯒꯤ ꯇꯧꯔꯤꯁꯤꯁꯨ ꯑꯆꯥꯄꯣꯠ ꯊꯥꯕꯒꯤ ꯇꯧꯔꯤꯗꯁꯨ ꯍꯧꯈꯖꯤꯛ ꯂꯦꯕꯦꯜ ꯑꯣꯏꯅ ꯑꯃ ꯅꯞꯄꯤꯗꯅ ꯃꯥꯏ ꯃꯃꯤꯡ ꯃꯊꯥ ꯃꯌꯥꯝ ꯅꯞꯄꯤꯁꯦ ꯑꯩꯈꯣꯏꯒꯤꯗꯅ ꯂꯄꯥ ꯄꯉꯛꯇꯅꯦꯕ ꯑꯗꯨꯗꯨꯅ ꯑꯩꯈꯣꯏ ꯁ꯭ꯋꯥꯏꯒꯤ ꯕꯦꯀꯔꯤꯁꯤ ꯂꯣꯏ ꯇꯧꯕꯅꯤꯅ ꯂꯩꯦꯕꯔ ꯄꯩꯁꯥ ꯀꯥꯞꯄꯗꯁꯨ ꯑꯗꯨꯝ ꯊꯕꯛꯇ ꯑꯗꯨꯝ ꯌꯥꯝꯃꯤꯗꯅ ꯑꯗꯣ ꯃꯥꯁꯨ ꯑꯗꯨꯝ ꯁꯤꯟꯕꯅꯦꯕ ꯉꯥ ꯂꯥꯛꯄ ꯉꯥꯏꯗꯅꯤꯡꯕ ꯃꯌꯥꯝꯁꯤꯅ ꯂꯣꯏꯅꯃꯛ ꯍꯧꯖꯤꯛ ꯃꯔꯨ ꯃꯄꯥꯡ ꯁꯦꯝꯗꯅ ꯍꯥꯏꯕꯗꯤ ꯑꯩꯈꯣꯏ ꯍꯥꯏꯗꯅ ꯇꯧꯔꯤ
ꯎꯝ ꯑꯗꯨ ꯊꯣꯡꯕꯗꯤ ꯀꯅꯥꯒꯤꯗ ꯊꯣꯡꯗꯣꯏꯅꯣ
ꯊꯣꯡꯕꯁꯦ ꯑꯩꯈꯣꯏꯒꯤꯗꯤ ꯖꯒꯥꯗꯤ ꯑꯩꯈꯣꯏꯒꯤꯗꯤ ꯑꯗꯨꯝ ꯁꯥꯔꯤꯕꯅꯤꯅ ꯌꯥꯝ ꯆꯤꯜꯂꯤꯗꯅꯀꯣ ꯑꯗꯨꯅ ꯑꯩꯈꯣꯏꯗ ꯂ ꯑꯃꯗ ꯇꯧꯔꯒ ꯊꯣꯡꯉꯅꯤ
ꯎꯝ
ꯒꯤꯗꯤ ꯀ ꯀ ꯊ ꯍꯕꯣ
ꯀꯩ ꯍꯥꯏꯕ
ꯅꯣꯏꯒꯤꯗꯤ ꯆꯥꯛ ꯏꯁꯤꯡ ꯊꯣꯡꯅꯕ ꯍꯥꯏꯕ
ꯑꯩꯈꯣꯏꯒꯤ ꯆꯥꯛ ꯊꯣꯡꯈ꯭ꯔꯦ ꯑꯩꯈꯣꯏꯗꯤ ꯍꯧꯖꯤꯛ ꯂꯣꯏꯕ ꯂꯣꯏꯔꯛꯑꯃꯅꯤ ꯑꯗꯣ ꯑꯩꯗꯤ ꯉꯥꯏꯍꯥꯛꯇꯪ ꯇꯞꯅꯅꯦ ꯆꯥꯅꯤ ꯍꯥꯏꯕꯗꯤ ꯏꯪꯊꯁꯨ ꯏꯪꯊꯍꯜꯂꯅꯤ ꯑꯗꯨꯒ ꯏꯁꯤꯡ ꯊꯛꯈꯤꯕꯁꯨ ꯀꯨꯏꯗ꯭ꯔꯤꯕꯅꯤꯅ ꯃꯤꯅꯤ ꯑꯩꯈꯣꯏ ꯄꯨꯡꯈꯥꯏꯃꯨꯛ ꯀꯩꯃꯨꯛ ꯀꯤ ꯃꯌꯥ ꯂꯩꯔꯒ ꯑꯗꯨꯝ ꯆꯥꯅꯕ ꯇꯧꯔꯅꯤ ꯑꯗꯨꯒ ꯑꯃꯨꯛ ꯑꯩꯁꯦ ꯗꯨꯀꯥꯟ ꯑꯃ ꯆꯠꯂꯨ ꯂꯧꯕ ꯋꯥꯠꯂꯦ ꯑꯗꯨꯒ ꯑꯃꯨꯛ ꯆꯠꯇꯣꯏꯅꯦ ꯁꯨꯝ ꯆꯛꯆꯥ ꯍꯦꯛ ꯊꯣꯛꯣꯛꯄꯒ ꯋꯥꯋꯀꯤꯡꯒꯅꯦ ꯍꯥꯏꯇꯥꯔꯦ ꯆꯠ ꯑꯇꯣꯞꯄ ꯍꯤꯈꯥꯛꯠꯣꯡꯥꯞ ꯈꯔ ꯆꯠꯄ ꯀꯥꯏꯗ ꯑꯗꯨꯃꯥꯏ ꯆꯠꯄ ꯑꯣꯏꯅ ꯑꯩ ꯆꯠꯂꯨꯒꯅꯤ
ꯐꯩꯌꯦ ꯅꯪ ꯑꯗꯨ ꯒꯥꯔꯤ ꯎꯗꯅ ꯑꯗꯨꯝ ꯆꯠꯂꯣ ꯅꯪꯒꯤ ꯅꯁꯥꯗꯣꯝ ꯄꯥꯈꯠꯄꯅꯤꯅꯅꯦ ꯈꯤꯇꯪ ꯍꯟꯊꯅꯕꯁꯨ ꯁꯦꯝꯃꯣ ꯍꯥꯏꯕ ꯑꯗꯨ ꯆꯥꯕꯁꯨ ꯑꯗꯨꯝ ꯐꯩꯗꯣ ꯅꯪꯗꯤ ꯑꯗꯨꯗꯨꯅ ꯃꯁꯥꯗꯣ ꯌꯥꯔꯤꯉꯩ ꯊꯣꯡ ꯑꯣꯏꯅ ꯆꯠꯂꯦ
ꯍꯌꯦꯡꯗꯒꯤꯅꯦ ꯑꯩ ꯐꯅ ꯆꯥꯛ ꯑꯗꯒꯤ ꯆꯥꯔꯁꯨ ꯈꯣꯠꯂꯁꯨ ꯋꯥꯔꯁꯨ ꯋꯥꯅꯅꯦ ꯈꯤꯇꯪ ꯀꯩꯅꯣ ꯇꯧꯔꯒꯦ ꯍꯥꯏꯕꯗꯤ ꯑꯩꯈꯣꯏꯒꯤ ꯐꯒꯠꯂꯛꯄ ꯑꯃ ꯁꯦꯝꯕꯁꯤꯗꯤ ꯈꯤꯇꯪ ꯃꯇꯝ ꯆꯪꯏ ꯋꯥꯏꯗꯅꯀꯣ ꯑꯗꯨꯒ ꯁꯣꯝ ꯑꯗꯒꯤ ꯅꯣꯏꯒꯤ ꯃꯤꯗꯗꯤ ꯈꯤꯇꯪ ꯆꯥꯔꯖꯅ ꯐꯣꯡꯡꯂꯣꯏꯗ ꯅꯣꯏꯕ꯭ꯔꯥ ꯈꯪꯗꯦꯕ
ꯃꯁꯥꯒꯤ ꯈꯔꯁꯨ ꯑꯩꯈꯣꯏꯒꯤ ꯏ ꯆꯥꯎꯕ ꯍꯥꯏꯒꯗ꯭ꯔꯥ ꯀꯩꯅꯣ ꯑꯗꯨ ꯈꯔꯁꯨ ꯑꯗꯨꯝ ꯅꯀꯟ ꯃꯃꯤꯁꯨ ꯑꯗꯨꯝ ꯂꯩꯕ ꯖꯥꯥꯏꯅ ꯇ ꯌꯥꯝꯅ ꯆꯥꯔꯨꯕ ꯉꯥꯛꯇꯁꯨ ꯅꯠꯇ꯭ꯔꯅꯦ ꯈꯔꯅ ꯑꯗꯨꯝ ꯆꯥꯎꯒꯟꯕ ꯃꯤꯁꯨ ꯑꯗꯨꯝ ꯂꯩꯕꯖꯥꯠꯅꯦ ꯍꯥꯏꯕ
ꯑꯗꯒꯤ
ꯍꯌꯥꯝꯅꯁꯨ ꯆꯥꯔꯒ ꯁꯨꯡꯂꯣꯏ ꯅꯣꯏꯗꯕ ꯂꯩꯕ ꯃꯤ ꯃꯁꯥ ꯇꯥꯁꯜꯂ ꯂꯩꯕ ꯃꯌꯥꯝ ꯀꯪꯕ ꯃꯤꯁꯨ ꯂꯩ ꯑꯗꯨꯅ ꯀꯃꯥꯏ ꯇꯧꯕꯅꯣ ꯍꯪꯗꯦ
ꯃꯥꯅꯤꯩ ꯃꯈꯜ ꯃꯥꯅ ꯄꯣꯟꯇꯦꯅꯤ ꯃꯤꯑꯣꯏꯕ ꯑꯁꯦ ꯏꯁꯣꯔꯁꯤꯅ ꯁꯦꯝꯃꯛꯄꯗ ꯅꯪ ꯀꯪꯉꯨꯔꯣ ꯅꯪ ꯂꯣꯏꯔꯨꯔꯣꯅꯪ ꯇꯣꯉꯥꯟ ꯇꯣꯉꯥꯟꯅ ꯁꯦꯝꯃꯛꯑꯕꯅꯤ ꯅꯣꯏꯅꯤꯡꯉꯦꯅ ꯆ ꯅꯣꯏ ꯍꯥꯏꯕ ꯄꯣꯠꯇꯤ ꯑꯗꯨꯕꯨ ꯑꯩꯈꯣꯏꯅ
ꯑꯗꯨꯣꯏꯗꯤ ꯍꯔꯦ ꯑꯗꯨꯒꯤ ꯍꯧꯖꯤꯛꯀꯤ ꯍꯧꯖꯤꯛꯀꯤ ꯑꯆꯥꯄꯣꯠ ꯍꯥꯜꯂꯤꯗꯣ ꯂꯣꯏꯔꯒ ꯏꯔꯨꯖꯗꯣꯏꯔꯡꯉꯅꯤ ꯅꯨꯡꯉꯥꯏꯔꯣ ꯒ꯭ꯌꯥꯟ ꯇꯥꯅ ꯑꯃꯛ ꯏꯖꯂꯒ
ꯏꯔꯨꯖꯗꯕ ꯋꯥꯠꯂꯤꯗ ꯁꯤ ꯂꯣꯏꯔꯒ ꯑꯆꯥꯄꯣ ꯃꯌꯥꯝ ꯑꯃꯨ ꯍꯈꯤꯗ꯭ꯔꯤꯕꯀꯇꯤꯟ ꯃꯌꯥꯝ ꯑꯍꯧꯕ ꯃꯌꯥꯝ ꯂꯩꯈꯤꯕ ꯑꯗꯣ ꯑꯩꯈꯣꯏꯗ ꯍꯧꯖꯤꯛ ꯍꯧꯖꯤꯛꯁꯨ ꯍꯧꯔꯤꯕ ꯏꯇꯩ ꯃꯃꯣꯏꯅꯤ ꯇꯧꯔꯒ ꯑꯗꯨꯗꯨꯅ ꯑꯁꯤꯁꯦ ꯂꯣꯏꯕꯗꯗꯤ ꯍꯣꯔꯦꯟ ꯈꯔꯗꯤ ꯊꯦꯡꯍꯟꯜꯂꯤꯉꯤ ꯨꯡ ꯃꯥꯄꯜ ꯃꯈꯥꯏ ꯑꯗꯨꯋꯥꯏꯃꯨꯛ ꯇꯥꯒꯗꯧ ꯃꯥꯜꯂꯤ ꯉꯁꯤꯗꯤ ꯑꯗꯨꯒ
ꯅꯣꯡ
ꯑꯗꯨ ꯂꯣꯏꯔꯒ ꯏꯔꯨꯖꯗ꯭ꯔꯗꯤ ꯑꯃꯨꯛ ꯏꯔꯨꯖ ꯂꯣꯏꯔꯒꯅꯦ ꯑꯃꯨꯛ ꯊꯕꯛ ꯀꯨꯞꯁꯟꯕꯗꯨꯣꯃꯥꯡ ꯁꯧꯔꯒ ꯍꯣꯔꯦꯟ ꯇꯨꯝꯕꯗꯤ ꯅꯨꯡꯉꯥꯏꯇꯦꯕꯀꯣ ꯑꯗꯨꯗꯒꯤ ꯈꯔ ꯀꯩꯅꯣ ꯇꯧꯔꯒ ꯊꯕꯛꯁꯤꯡꯁꯦ ꯈꯔ ꯌꯥꯝꯅ ꯂꯣꯏꯁꯤꯜꯂꯝꯃꯒ ꯑꯩ ꯍꯥꯟꯅ ꯂꯨꯖꯔꯒꯦꯀꯣ ꯍꯥꯟꯅ ꯂꯨꯗꯧ ꯃꯉꯥꯏꯔꯦ
ꯍꯅꯦ ꯑꯗꯣ ꯑꯁ ꯇꯣꯝꯗꯥꯏꯗ ꯅꯨꯡꯗꯥꯡ ꯂꯧꯖꯕꯁꯦ ꯅꯨꯡꯗꯤ ꯅꯨꯡꯉꯥꯏꯕꯅꯤ ꯍꯥꯏꯕꯗꯤ ꯁꯥꯕ ꯐꯕꯅꯦ ꯍꯥꯏꯕ
ꯑꯩꯗꯤ ꯑꯗꯨ ꯍꯩꯅꯕꯤ ꯑꯣꯏꯔꯦꯕ ꯑꯩꯈꯣꯏꯒꯤ ꯊꯕꯛꯁꯤꯅꯁꯨ ꯌꯥꯗꯕ ꯑꯗꯨꯗꯨꯅ ꯑꯌꯨꯛꯇ ꯑꯃꯨꯛ ꯂꯨꯔꯦꯗꯅꯀꯣ ꯑꯌꯨꯛꯀꯤ ꯂꯨꯕꯗꯨꯅ ꯑꯣꯏꯔꯗꯕꯁꯤꯗꯤꯁꯨ ꯌꯥꯝ ꯅꯨꯡꯉꯥꯏꯇ꯭ꯔꯦꯕ ꯍꯥꯏꯕꯗꯤ ꯊꯥꯎꯁꯤ ꯊꯕꯛ ꯇꯧꯔꯛꯄꯅꯤꯅꯀꯣ ꯃꯣꯏ ꯁꯥ ꯉꯁꯤꯤ ꯂꯩꯔꯛꯑꯕꯅꯤꯅ ꯑꯗꯒꯤ ꯀꯥꯂꯦꯟꯒꯤ ꯅꯨꯡꯁꯥ ꯁꯥꯕꯗꯤ ꯀꯩꯅꯦ ꯑꯗꯨ ꯏꯁꯥꯁꯦ ꯆꯅꯞ ꯆꯅꯞ ꯆꯅꯞ ꯅꯞꯄꯒ ꯑꯩꯗꯤ ꯐꯃꯨꯡ ꯆꯪꯉꯨꯗ ꯌꯥꯝ ꯍꯩꯅꯗꯦꯕ ꯑꯗꯨꯅ ꯆꯥꯛ ꯆꯥꯗ꯭ꯅꯤ ꯑꯩꯈꯣꯏꯒꯤ ꯅꯨꯡꯗꯥꯡꯅꯤ ꯆꯥꯛ ꯆꯥꯗ꯭ꯣꯏꯅꯤ ꯅꯨꯡꯉꯥꯏꯇꯦ ꯀꯔꯤ ꯀ ꯑꯗꯨꯝ ꯏꯔꯨꯖꯕꯤꯅꯦꯕ ꯃꯤ ꯈꯗꯅ ꯑꯩꯈꯝ ꯀꯥꯈꯠꯄꯗ ꯏꯁꯥꯥꯁꯦꯅ ꯍꯩꯅꯗꯦꯕ ꯀꯔꯝ ꯀꯔꯝ ꯇꯧ ꯆꯨꯝꯕꯗ ꯆꯨꯝꯕꯁꯨ ꯌꯥꯗꯦꯅ ꯈꯟꯗꯣ ꯑꯗꯨꯒꯤꯅꯤꯗ ꯑꯗꯒꯤ ꯐꯃꯨꯡꯒꯤ ꯕꯥꯗꯨꯗ ꯀꯩꯀꯥꯗꯁꯨ ꯃꯣꯠꯇꯂꯣꯏꯔꯤꯅꯗꯣ ꯑꯗꯨꯁꯨ ꯀꯅ ꯀꯥꯈꯟꯗꯕꯗꯤ ꯅꯉꯥꯟꯅꯉꯩ ꯃꯅꯥꯛꯇ ꯊꯕꯛ ꯁꯨꯔꯨꯔꯒ ꯑꯕꯥꯕꯗ ꯐꯪꯗꯦ ꯑꯉꯧꯕ ꯊꯥꯖꯤꯜꯂꯛꯏꯗꯤ ꯑꯗꯨꯗ ꯑꯃꯨꯛ ꯀꯥꯈꯠꯂꯨꯔꯗꯤ ꯋꯥꯠꯄꯗꯁꯨ ꯂꯣꯏ
ꯑꯗꯒꯤ ꯀꯩꯅꯣ ꯀꯩꯅꯣꯁꯨ ꯇꯧꯕ꯭ꯔꯥ ꯑꯗꯩ ꯀ ꯏꯅꯝꯊꯥꯗ ꯏꯅꯝꯊꯥꯗꯅ ꯑꯗꯨꯝ ꯏ ꯑꯥꯕꯅ ꯂꯨꯖꯔꯦ ꯅꯨꯃꯤꯗꯥꯡꯦ ꯑꯗꯨꯝꯣ
ꯅꯤꯡꯊꯝꯊꯥꯗꯤ ꯏꯁꯤꯡ ꯑꯁꯥꯕ ꯑꯗꯨꯝꯖꯩꯌꯦ ꯅꯨꯡꯕꯨ ꯅꯨꯡꯕꯨ ꯁꯥꯕ ꯌꯥꯝ ꯀꯟꯅ ꯁꯥꯕꯗꯤ ꯂꯨꯗꯦ ꯑꯗꯨꯝ ꯁꯥꯥꯕ ꯂꯥꯛꯟꯅ ꯑꯗꯨꯗꯤ ꯊꯋꯥꯥꯏꯗꯒꯤ ꯒꯟꯗꯥ ꯑꯗꯨꯝ ꯏꯪꯍꯜꯂꯨꯔꯒꯗꯤ ꯕꯦꯔꯥ ꯀꯥꯗꯣꯏꯅꯤꯗꯅꯀꯣ ꯑꯗꯒꯤ ꯑꯩꯈꯣꯏꯅ ꯍꯛꯆꯥꯡꯁꯤ ꯑꯃꯨꯛ ꯌꯥꯝ ꯐꯕ ꯄꯣꯠꯄꯣꯗꯨ ꯐꯕ ꯑꯗꯨꯗꯤ ꯍꯛꯆꯥꯡꯁꯤꯁꯨ ꯈꯜꯂꯒ ꯑꯗꯨꯝ ꯑꯗꯨꯗꯤ ꯑꯩꯕꯅ ꯁꯨꯝ ꯂꯗꯦꯗ ꯑꯩ ꯂꯝꯗꯥꯇꯗꯤ ꯀꯥꯂꯦꯟꯗꯕꯨꯥꯎ ꯑꯗꯨꯝ ꯑꯁꯥꯕ ꯂꯨꯝꯕꯨ ꯂꯨꯕꯨ ꯁꯥꯕꯅ ꯂꯨꯖꯕ ꯃꯇꯥꯡ ꯑꯗꯨꯝ ꯌꯥꯎꯋꯦꯕ ꯏꯁꯥꯒꯤꯗ ꯅꯨꯡꯉꯥꯏꯇ꯭ꯔꯗꯤ
ꯍꯣ ꯐꯔꯦ ꯊꯝꯃꯒꯦ ꯑꯩꯁꯨ ꯆꯥꯛꯈꯨꯝꯗ ꯆꯪꯁꯤꯜꯂꯨꯔꯒꯦ
ꯍ ꯍꯣ ꯐꯔꯦ ꯐꯔꯦ ꯑꯗꯨꯗꯤ